ꯍꯜꯂꯣ ꯎꯝ
ꯇꯧꯉꯝꯕꯤ
ꯍꯥꯥ
ꯇꯝ ꯉꯝꯕꯤ
ꯑꯦ ꯎꯁꯤꯠꯇ‌ꯦꯍꯦ ꯐꯖꯅ
ꯕꯤ ꯅꯠꯇ꯭ꯔꯣ ꯅꯪ ꯃꯤ
ꯎꯝ
ꯅꯪꯒꯤ ꯃꯤꯡ ꯇꯧꯉꯝꯕꯤ ꯅꯠꯇ꯭ꯔꯣ
ꯍꯣꯏꯗ ꯍꯣꯏꯗ ꯀꯧꯅꯤꯡꯕ ꯑꯃꯗꯣ ꯑꯗꯨꯝ ꯀꯧꯥꯏ ꯀꯥꯏꯗ‌ꯦ
ꯎꯝ ꯀꯧꯗ꯭ꯔꯗꯤ
ꯑꯩ ꯀꯩꯁꯨ ꯈꯟꯗꯦ ꯁꯤ ꯋꯥꯅꯅꯦ
ꯌꯍꯜꯂꯕꯣ
ꯐꯂꯦ
ꯀꯩꯅꯣ ꯑꯃꯨꯛ ꯆꯥꯏꯔꯤꯁꯤꯅ
ꯏꯗꯦ ꯑꯅꯤꯡꯀꯩꯅ
ꯑꯗꯨꯒ ꯀꯔꯤ ꯍꯤꯗꯥꯛꯅꯣ ꯍꯧꯖꯤꯛ ꯆꯥꯔꯤꯁꯤꯅꯣ
ꯍꯥꯎꯕ ꯍꯤꯗꯥꯛ
ꯀꯩ ꯊꯒꯦ
ꯉꯁꯥꯏ ꯂꯩꯔꯛꯄ ꯎꯝ ꯍꯩꯅꯧ ꯆꯥꯅꯤꯡꯕ ꯍꯧꯖꯤꯛ ꯑꯩ ꯍꯩꯅꯧ ꯎꯕꯗ ꯆꯥꯅꯤꯡꯕꯗ
ꯑꯩꯉꯣꯟꯗ ꯂꯩꯌꯦ ꯍꯥꯏꯔꯒ
ꯂꯩꯅꯤꯅ
ꯑꯍꯥꯅ ꯂꯩꯌꯦ ꯅꯍꯥꯟꯅ ꯂꯧꯔꯛꯄꯗꯣ
ꯑꯗꯨꯗꯤ ꯄꯤꯔꯛ ꯍꯥꯏꯔꯁꯨ ꯅꯪ ꯃꯆꯥꯅꯤꯡꯕꯒꯤ ꯇꯥꯏꯞꯇ ꯇꯧꯋ ꯈꯣꯂꯛꯁꯤꯗꯤ
ꯑꯩ ꯉꯁꯥꯏ ꯕꯖꯥꯔ ꯆꯠꯄ ꯃꯇꯝꯗ ꯀꯥꯎꯕ ꯍꯥꯏꯇꯥꯔꯦ
ꯎꯝ ꯕꯖꯥ ꯆꯂꯒ ꯀꯥꯎꯕ
ꯎꯝ
ꯄꯨꯔꯥꯁꯨꯨꯒꯅꯥꯗ
ꯁꯣꯝꯗ ꯀꯩꯅꯣꯅꯤ ꯁꯣꯝꯗ ꯆꯪꯒꯗ꯭ꯔꯥ ꯆꯪꯉꯣꯏꯗ꯭ꯔꯥ ꯈ ꯈꯪꯗꯕ
ꯑꯗꯨ ꯀꯅꯥꯗ ꯄꯤꯗꯕ
ꯁꯪꯗꯤ ꯁꯪꯗꯦꯗ ꯌꯧꯗꯦꯗ ꯅꯍꯥꯟ ꯀꯩꯅꯣ ꯏꯆꯟ ꯏꯆꯟꯣꯏ ꯃꯣꯏ ꯂꯥꯛꯄ ꯃꯇꯝꯗ ꯄꯨꯔꯛꯄ ꯌꯥꯕꯅꯦ ꯅꯪꯅ ꯈꯪꯍꯟꯗꯕꯒꯤꯅꯦ ꯍꯥꯏꯔꯛꯄ ꯌꯥꯗ꯭ꯔꯣ
ꯌꯥꯔꯦ ꯌꯥꯔꯦ
ꯑꯩꯅ ꯊꯨꯝꯃꯦ ꯂꯩꯌꯦ
ꯄꯤ ꯏꯌꯥꯗꯤ ꯄ ꯑꯩꯍ
ꯑꯩꯐꯥꯎ ꯑꯩꯐꯥꯎ ꯆꯥꯗꯅ ꯊꯝꯃꯦ ꯑꯗꯨꯕꯨ ꯄꯤꯅꯤꯡꯗꯦꯒꯤ
ꯎꯝ ꯆꯅꯤꯡꯗꯤ ꯆꯗ ꯀꯩꯁꯨ ꯀꯥꯏꯗꯦ ꯇ
ꯆꯥꯅꯤꯡꯉꯦ ꯆꯥꯗꯕꯤꯗ ꯊꯝꯕꯅꯦ
ꯆꯥꯎ
ꯌꯥꯁꯨ ꯀꯨꯝꯕ
ꯎꯝ
ꯉꯔꯥꯡꯕꯨ ꯌꯦꯡꯉꯝꯗꯥꯏꯗ ꯑꯃ ꯏꯊꯟꯇ ꯆꯥꯔꯦ ꯑꯗꯨꯗꯒꯤ ꯑ ꯀꯨꯝꯈ꯭ꯔꯦ ꯉꯁꯥꯏ
ꯀꯌꯥ ꯂꯧꯔꯛꯄ꯭ꯔꯅꯣ
ꯑꯩꯅ ꯂꯧꯔꯛꯄꯗꯣ ꯌꯥꯝꯃꯦ ꯑꯩꯈꯣꯏ ꯌꯦꯦꯝꯄꯧꯅꯦ ꯀꯥꯡꯒꯥꯡꯊꯣꯟꯅꯦ ꯑꯩꯈꯣꯏ ꯑꯍꯨꯝ ꯂꯧꯔꯛꯄꯗꯣ ꯀꯠꯇꯥ ꯌꯥꯝ ꯂꯧꯔꯛꯄꯅꯤꯗ ꯑꯩ ꯇꯔꯨꯛ ꯂꯧꯍꯧꯋꯦ ꯃꯨꯟ ꯑꯁꯤ ꯃꯨꯟꯗ꯭ꯔꯗꯤ ꯌꯥꯝ ꯍꯥꯎꯋꯦ ꯊꯨꯝꯕꯗꯣ
ꯑꯗꯣ ꯃꯨꯜꯂꯕꯣꯕ ꯅꯪ ꯅꯣꯏ ꯂꯧꯔꯤꯗꯣ
ꯅꯠꯇꯦ ꯃꯟꯗꯤꯌꯥꯕ ꯃꯨꯟꯒꯦꯗꯤ ꯇꯧꯋꯦ ꯅꯠꯇ꯭ꯔꯦ ꯃꯨꯟꯅ ꯃꯨꯟꯗꯤ ꯃꯨꯟꯗꯦꯗ ꯍꯥꯎꯕ ꯃꯇꯝꯅꯤ ꯍꯥꯏꯇꯥꯔꯦ ꯤꯡꯁꯤꯡ ꯂꯥꯎꯕ
ꯑꯗꯣ ꯃꯤ ꯎꯗꯦ ꯃꯤ ꯍꯥꯏꯔꯦ ꯃꯄꯨ ꯂꯩꯗ
ꯀꯃꯥꯏ ꯀꯃꯥꯏꯅ ꯍꯥꯏꯗꯣꯏꯔꯤꯅꯣ ꯑꯩꯈꯣꯏꯅꯤꯅꯦ ꯃꯄꯨ
ꯑꯗꯨꯗꯤ ꯅꯣꯏꯁꯨ ꯑꯃꯨꯛ ꯂꯧꯕ ꯌꯥꯏꯅ
ꯅꯣꯡꯃ ꯑꯃꯨꯛ ꯂꯧꯕ ꯇꯥꯔꯦ ꯝꯄ ꯃꯥ ꯌꯥꯎꯗ꯭ꯔꯗꯤ ꯆꯪꯕ ꯅꯨꯡꯉꯥꯏꯇꯦꯕ ꯃꯥꯗꯤ ꯃꯥꯗꯤ ꯔꯤꯇꯥꯌꯔ ꯆꯠꯈ꯭ꯔꯕꯅꯤꯅꯀꯣ ꯆꯪꯕꯁꯨ ꯅꯨꯡꯉꯥꯏꯌꯦꯕ ꯄꯦꯟꯁꯤꯟ ꯆꯠꯂꯦꯕ ꯃꯥ ꯀꯈꯣꯏꯅꯣ
ꯎ ꯃꯣꯏꯒꯤ ꯃꯥꯒꯤ ꯃꯄꯥꯟꯗꯅꯤꯅꯦ ꯅ ꯑꯣꯏꯅ ꯇꯧꯔꯤꯁꯦ ꯅꯠꯇ꯭ꯔꯥ
ꯃꯊꯛꯇꯒꯤ ꯍꯩꯅꯎ ꯑꯃ ꯇꯥꯕ ꯃꯥꯅꯦꯍ
ꯃꯣꯏ ꯃꯥ ꯂꯩꯇ꯭ꯔꯗꯤ ꯅꯣꯏꯁꯤ ꯆꯪꯉꯏ ꯏꯔꯤꯕ
ꯑꯣꯗꯤ ꯌꯥꯏꯌꯦꯦ ꯑꯗꯨ ꯑꯣꯏꯔꯁꯨ ꯅꯨꯡꯉꯥꯏꯇꯦꯗꯅ ꯃꯤ ꯑꯅꯧ ꯑꯅꯧꯕ ꯂꯥꯛꯄꯗꯣ ꯃꯤ ꯑꯃꯗꯤ ꯂꯩꯌꯦꯕꯀꯣ ꯃꯥ ꯍꯟꯗꯛꯁꯤ ꯇꯥꯗꯕ
ꯑꯣꯏꯗ ꯍꯣꯏꯗ
ꯑꯣ ꯅꯪ ꯅꯣꯡꯃ ꯌꯨꯝꯗꯒꯤꯅꯦꯅ ꯊꯥꯔꯛꯄꯗꯣ
ꯎꯝ
ꯈꯛ ꯑꯗꯨꯗꯒꯤꯁꯨ ꯍꯦꯟꯅ ꯍꯥꯎꯕꯅꯤ ꯊꯨꯝꯕꯗꯣ
ꯁꯦꯡꯕꯌꯦ
ꯎꯝ ꯃꯅꯨꯡꯗ ꯂꯣꯏ ꯂꯧꯊꯣꯛꯧꯕ ꯀꯥꯟꯗ ꯀꯩꯅꯣꯗꯣ ꯀꯂꯔꯗꯣ ꯌꯦꯂꯣ ꯌꯦꯂꯣ ꯇꯧꯔꯒꯀꯣ ꯑꯁ ꯀꯨꯍꯥꯎꯁꯤꯗ ꯂꯔ ꯂꯩꯇ꯭ꯔꯦ ꯌꯦꯡꯉꯨꯅꯦ ꯅꯪꯁꯨ ꯈꯜꯂꯨꯅꯦ ꯑꯃꯗꯣ ꯏꯊꯟꯇ ꯆꯥꯏꯔꯤꯗꯣ
ꯟ ꯗꯗ ꯍꯥꯏꯔꯒ ꯂꯩꯔꯣ
ꯑꯃ ꯄ ꯄꯣꯝ ꯑꯃ ꯑꯩ ꯏꯊꯟꯇ ꯆꯥꯏꯈꯤꯗꯣ ꯉꯔꯥꯡꯗ ꯈꯜꯂꯨ ꯈꯜꯂꯨ ꯐꯖꯅ ꯈꯜꯂ
ꯌꯥꯔꯦ
ꯆꯀꯣ
ꯉ ꯄꯒꯦꯅ ꯎꯝ ꯍꯜꯂꯣ
ꯇꯥꯔꯕ꯭ꯔꯣ
ꯑꯩ ꯍꯥꯏꯁꯤ ꯇꯥꯗꯕ꯭ꯔꯣꯅ
ꯑꯩꯅ ꯌꯥꯥꯗꯔꯣ
ꯇꯥꯗꯦ
ꯁꯁ ꯁꯪꯁꯥ ꯆꯥꯁꯦꯕ ꯅꯣꯡꯃ
ꯆꯁꯤꯦ ꯆꯁꯤꯦ
ꯇ ꯑꯗꯨꯕꯣ
ꯆ ꯑꯦ ꯑꯦ ꯆ ꯁꯍꯕ
ꯂꯧꯕꯗꯤ ꯅꯪ ꯂꯧꯕꯤꯌꯣꯕꯀꯣ ꯊꯣꯡꯕꯗꯤ ꯑꯩ ꯊꯣꯡꯕꯤꯒꯦꯕ
ꯍꯝ
ꯊꯣꯡꯃꯁꯦ ꯑꯩ ꯌꯥꯝ ꯍꯩꯈ꯭ꯔꯕꯅꯤꯗ
ꯑ ꯍꯔ ꯍꯔ ꯍ ꯆꯥꯕꯗꯤ ꯑꯩ ꯆꯥꯖꯒꯦ
ꯆꯥꯕꯤꯔꯛꯣ ꯆꯥꯕꯤꯔꯣꯑꯣ ꯃꯅꯨꯡ ꯆꯥ ꯈꯤꯇꯪ ꯍꯥꯞꯄꯒꯀꯣ
ꯎ
ꯌꯥꯝ ꯍꯥꯎꯒꯅꯤꯍꯦ ꯑꯣꯛꯁꯥꯗꯤ ꯅꯣꯡꯃ ꯆꯥꯁꯦ ꯑꯣꯛꯁꯥꯁꯦ ꯑꯗꯨꯁꯨ ꯅꯪ ꯂꯩꯕꯤꯒꯗꯧꯕ ꯑꯗꯨꯁꯨ ꯑꯩꯅ ꯊꯣꯡꯕꯤꯗꯣꯏꯕ ꯌꯥꯏꯀꯣ
ꯍꯥꯢꯖꯤꯟꯂꯣ ꯍꯥꯢꯖꯤꯟꯂꯣ ꯑꯩꯈꯣꯢꯗꯤ ꯄꯩꯁꯥ ꯄꯥꯢꯕꯅꯤꯅ
ꯅꯣꯡꯃ ꯀꯩꯅꯣꯗꯨꯁꯨ ꯍꯥꯏꯌꯣ ꯑꯆꯥꯄꯣꯠ ꯑꯣꯢꯅ ꯆꯥꯁꯦ ꯍꯥꯏꯌꯣ
ꯀꯅꯥꯅꯣ
ꯅꯣꯏ ꯅꯃꯥꯟꯅꯕꯤ ꯑꯃ ꯂꯩꯕꯗꯣ ꯄꯤꯇꯨ ꯄꯤꯛꯄꯗꯣ ꯁꯇꯔꯗꯁꯇꯗ
ꯀꯥꯏ ꯆꯥꯗꯣꯢꯕꯥ
ꯅꯣꯢꯗꯅꯤ ꯀꯩꯅꯣ ꯅꯣꯏꯗ ꯆꯥꯕ ꯌꯥꯗꯕ꯭ꯔꯣ ꯍꯥꯏꯁꯦ ꯅꯨꯡꯗꯥꯡ ꯅꯠꯇ꯭ꯔꯁꯨ ꯌꯥꯏꯗꯅ ꯁꯟꯗꯦꯗ ꯑꯣꯐ ꯂꯩꯔꯤꯁꯤꯗꯤ ꯅꯣꯢ
ꯅꯣꯏꯗꯗꯤ ꯆꯥꯕ ꯌꯥꯗꯕ꯭ꯔꯣ
ꯑꯩꯈꯣꯏꯗꯗꯤ ꯌꯥꯗꯦ
ꯑꯩꯈꯣꯏꯗꯁꯨ ꯌꯥꯗꯦ ꯑꯗꯨꯗꯤ
ꯑꯩꯈꯣꯏ ꯏꯃꯨꯡꯅ ꯆꯩꯔꯛꯀꯅꯤ
ꯌꯥꯔꯦ ꯅꯣꯏ ꯢꯃꯨꯡ ꯀꯩ ꯄꯦꯜꯂꯦꯗ
ꯑ ꯉꯁꯤꯁꯦ ꯕꯣꯜꯁꯨ ꯌꯦꯡꯅꯤꯡꯉꯥꯏ ꯂꯩꯇꯦ ꯀꯩꯗꯧꯔꯥ ꯀꯩꯗꯧꯔꯨꯅꯤ ꯄꯣꯠ
ꯑꯗꯨꯅꯦ ꯕꯣꯜ ꯌꯦꯡꯅꯤꯡꯉꯥꯏ ꯂꯩꯔꯗꯤ ꯃꯥꯡ ꯐꯔꯁꯤꯀꯣ ꯍꯥꯏꯗꯣꯏꯅꯦ
ꯗꯤꯟ ꯂꯦꯟꯐꯝꯁꯨ ꯈꯪꯗ꯭ꯔꯦ
ꯉꯔꯥꯡꯁꯨ ꯉꯔꯥꯡꯁꯨ ꯕꯣꯜ ꯌꯦꯡꯅꯤꯡꯕꯩ ꯃꯥꯡ ꯐꯔꯁꯦ ꯍꯥꯏꯕ ꯅꯠꯇ꯭ꯔꯣ ꯅꯪ
ꯑꯩ ꯀꯥꯏꯗ ꯃꯪ ꯐꯔꯁꯤ ꯍꯥꯏꯈꯤꯕ ꯂꯩꯕ꯭ꯔꯅꯤ
ꯍꯥꯏꯌꯦ ꯍꯥꯏꯌꯦ ꯃꯪ ꯐꯔꯁꯦ ꯍꯥꯏꯔꯒ ꯍꯣꯏ ꯑꯩꯅ ꯍꯥꯏꯕꯤꯔꯦ ꯑꯗꯨ ꯑꯗꯨꯒ ꯉꯥꯏꯍꯥꯛ ꯂꯣꯏꯕ ꯀꯥꯟꯗ ꯑꯃꯨꯛ ꯇꯧꯔꯛꯄꯁꯗꯅ
ꯑꯗꯨ ꯍꯥꯏꯗꯤꯀꯣ
ꯌꯥꯔꯦ ꯇꯥꯅꯤꯡꯗꯦ
ꯑꯣ
ꯍꯥꯜꯂꯣꯗꯅ
ꯍꯌꯦꯡꯁꯨ ꯉꯥꯜꯇ ꯍꯧꯒꯠ ꯍꯧꯒꯠꯇꯣꯏꯅꯦ
ꯀꯥꯢ ꯆꯠꯇꯣꯢꯕ
ꯒ꯭ꯌꯥꯁ ꯁꯤꯂꯤꯟꯗꯔꯗꯨ ꯁꯤꯂꯤꯟꯗꯔ ꯊꯤꯟꯕꯤꯕ
ꯀꯩ ꯁꯥꯏꯀꯜꯗꯔꯣ ꯅꯠꯇ꯭ꯔꯒ
ꯑꯗꯨꯁꯨ ꯅꯠꯇꯦ ꯈꯣꯡꯅ ꯈꯣꯡꯅ
ꯈꯣꯡꯅ ꯍꯥꯥ ꯀꯣꯛꯅ ꯄꯨꯔ ꯆꯠꯇꯣꯢꯕ
ꯑꯩ ꯄꯨꯔꯅꯤ ꯑꯩ ꯒꯔꯤ ꯂꯩꯇꯦ ꯒꯥꯔꯤꯁꯨ ꯂꯩꯇꯦ ꯑꯗꯨ ꯃꯇꯝ ꯑꯗꯨ ꯃꯇꯝꯗꯁꯨ ꯑꯣꯇꯣꯁꯨ ꯆꯜꯂꯔꯣꯏ ꯁꯥꯏꯀꯜꯗ ꯀꯃꯥꯏ ꯁꯀꯦꯜꯗ ꯀꯃꯥꯏ ꯄꯨꯗꯣꯏꯅꯣ
ꯅꯪꯒꯤ ꯕꯥꯏ ꯃꯌꯥꯝꯗꯨꯗꯤ ꯀꯗꯥꯏ ꯊꯝꯃꯒꯦ
ꯑꯗꯨꯅꯦ ꯚꯥꯏꯗ ꯀꯃꯥꯏ ꯄꯨꯨꯗꯣꯏꯅꯣ
ꯎꯝ ꯑꯗꯨꯗꯤ ꯗꯔꯀꯥꯔ ꯂꯩꯕ ꯀꯥꯟꯗꯗꯤ ꯅꯪꯒꯤ ꯕꯥꯏꯗꯨꯨꯗꯤ ꯀꯩꯁꯨ ꯀꯥꯟꯅꯗꯦ
ꯀꯥꯟꯅꯕꯒꯤꯅꯤ ꯊꯝꯃꯤꯁꯦ ꯀꯥꯟꯅꯗ꯭ꯔꯗꯤ ꯂꯣꯏꯅ ꯂꯪꯊꯣꯛꯈ꯭ꯔꯅꯤ
ꯅꯠꯇ꯭ꯔꯦ ꯑꯗꯨ ꯍꯧꯖꯤꯛꯀꯤꯗ ꯅꯪ ꯈꯣꯡꯅ ꯆꯠꯀꯗꯧꯕꯗꯣ
ꯆꯠꯇꯔꯗꯤ ꯊꯤꯟꯒꯗꯧꯕ ꯄꯣꯠ ꯂꯩꯕꯗꯤ ꯐꯠ ꯆꯠꯂꯞ
ꯑꯗꯨ ꯀꯥꯏꯐꯥꯎ ꯊꯤꯟꯗꯣꯏꯕ
ꯁꯣꯔꯣꯛ ꯁꯣꯔꯣꯛꯐꯥꯎ ꯊꯤꯟꯗꯣꯏꯅꯦ ꯁꯣꯔꯣꯛꯐꯥꯎ
ꯂꯣꯟꯄꯤꯕ
ꯎꯝ
ꯑꯗꯨꯒ ꯂꯥꯛꯑꯒ ꯇꯨꯝꯗꯣꯏꯕ ꯑꯣꯏꯔꯝꯃꯤ
ꯑꯩ ꯍꯌꯦꯡ ꯀꯩꯅꯣ ꯆꯅꯤ ꯀꯔꯤ ꯎꯇꯤ ꯊꯣꯡꯕ ꯆꯥꯗꯣꯏꯅꯦ ꯑꯩ ꯍꯋꯥꯏ ꯃꯪꯒꯟ ꯇꯤꯡꯈ꯭ꯔꯕꯅꯦ ꯍꯣꯏ ꯃꯪꯒꯟ ꯇꯤꯡꯉꯒ ꯊꯝꯈ꯭ꯔꯕꯅꯦ ꯑꯩꯅ
ꯅꯊꯟꯗ
ꯏꯊꯟꯗ ꯏꯊꯟꯇ ꯆꯥꯗ꯭ꯔꯗꯤ ꯀꯅꯥ ꯀꯅꯥ ꯆꯥꯗꯣꯏꯅꯣ ꯍꯥꯏꯁꯤꯕꯣ ꯃꯥꯏꯔꯦꯟ ꯊꯣꯡꯕꯁꯨ ꯈꯔ ꯂꯩꯕꯅꯤ ꯎꯇꯤ ꯅꯠꯇꯦꯗ ꯎꯇꯤꯃꯛꯇꯤ ꯅꯠꯇꯦꯗ ꯍꯋꯥꯏ ꯃꯪꯒꯟꯗꯣ ꯑꯇꯤꯡꯕꯗꯨꯒꯅꯥꯀꯨꯞꯄꯤ ꯈꯔ ꯇꯔꯅꯤ ꯍꯥꯎꯕ ꯑꯣꯏꯅ ꯁꯦꯝꯃꯒꯀꯣ ꯏꯊꯟꯇ ꯂꯩꯕꯅꯤꯅꯀꯣ ꯑꯩꯗꯤꯀꯣ ꯇꯟꯗꯕ ꯃꯤꯅꯤꯅꯀꯣ ꯑꯍꯥꯎꯕ ꯆꯥꯔꯒ ꯂꯩ ꯂꯩꯕꯅ ꯐꯩ ꯅꯠꯇ꯭ꯔꯣ
ꯍꯣꯏꯗ ꯍꯣꯏꯗ
ꯕꯦꯝꯃ
ꯍꯣꯏꯗ ꯍꯣꯢꯗ ꯇꯟꯗ꯭ꯔꯗꯤ ꯆꯥꯕ ꯇꯕꯅꯤ ꯇꯜꯂꯗꯤ ꯆꯥꯗ꯭ꯔꯦ ꯅꯣꯏꯒꯤ ꯌꯨꯝꯕꯨꯗꯣ ꯁꯇ꯭ꯔꯤꯛ ꯌꯥꯝ ꯑꯣꯏꯕ꯭ꯔꯣ ꯍꯝ ꯇꯥꯕ꯭ꯔꯣ ꯍꯜꯂꯣ ꯍꯜꯂꯣ ꯇꯥꯕ꯭ꯔꯣ ꯍꯜꯂꯣ